ꯍꯜꯂꯣ
ꯍꯜꯂꯣ
ꯑꯩꯅ ꯇꯧꯔꯛꯄꯅ ꯌꯥꯏ ꯅꯪꯅ ꯀꯃꯥꯏꯟ ꯌꯥꯗ꯭ꯔꯤꯕ
ꯎꯝ ꯌꯥꯏꯌꯦ ꯅꯪ ꯇꯧꯔꯛꯄꯗꯤ ꯑꯩꯅ ꯇꯧꯕꯗꯤ ꯌꯥꯗꯦ
ꯑꯗꯨ ꯀꯩꯒꯤꯅꯣꯕ
ꯈꯪꯗꯦ
ꯑ꯭ꯁ
ꯀꯩꯆꯥꯔꯤꯅꯣ
ꯑꯆꯥꯄꯣꯠ ꯑꯃ ꯁꯨꯝ ꯆꯥꯔꯝꯕꯅꯦ
ꯎꯝ
ꯑꯆꯥꯄꯣꯠ ꯑꯃ ꯆꯥꯔꯝꯕꯅꯦ ꯐꯩꯖꯨꯞ ꯁꯨꯞꯇꯕꯤ ꯐꯩꯖꯨꯞ ꯁꯨꯞꯇꯕꯤꯗ ꯇꯨꯝꯕꯒꯤꯅꯦ ꯐꯨ ꯄꯨꯛ ꯅꯨꯡꯁꯤꯠ ꯀꯥꯕ ꯒꯨꯃꯥꯏ ꯇꯧꯔ ꯂꯩ
ꯅꯪꯔ
ꯎꯝ ꯑꯩ ꯉꯔꯥꯡ ꯑꯗꯨꯝ ꯐꯣꯟ ꯌꯦꯡꯅ ꯌꯦꯡꯅ ꯎꯏ ꯊꯣꯛꯈ꯭ꯔꯕꯅꯦꯕ ꯇꯨꯝꯈꯔꯦ ꯑꯗꯨꯝ
ꯑꯗꯨꯅꯦ ꯅꯪ ꯀꯩꯅꯣꯝ ꯇꯧꯔ ꯇꯨꯝꯒꯦ ꯂꯩ
ꯑꯗꯨꯒ ꯃꯣꯟꯗꯣ ꯑꯥ ꯑꯃ ꯑꯥ ꯀꯩꯅꯣꯗ ꯇꯧꯕꯒꯤ ꯃꯣꯟꯁꯨꯨ ꯁꯦꯔꯥꯟ ꯇꯨꯔꯥꯟ ꯂꯩꯔꯝꯃꯦ
ꯎꯝ
ꯉꯛꯇꯣ ꯅꯥꯕꯗ
ꯑꯗꯨ ꯑꯣꯟꯊꯣꯛꯅꯔꯒ ꯇꯨꯝꯃꯣ ꯃꯣꯟꯗꯣ ꯑꯣꯟꯊꯣꯛꯑ ꯇꯨꯝꯃꯣ ꯑꯗꯨꯗꯤ ꯐꯔꯅꯤ ꯃꯣꯟꯗꯣꯟ ꯑꯣꯟꯊꯣꯛꯑ ꯇꯨꯝꯃꯣ ꯑꯗꯨꯗꯤ ꯐꯔꯅꯤ
ꯉꯔꯥꯡꯅ ꯃꯔꯣꯜ ꯑꯃ ꯌꯣꯡ ꯁꯥꯔꯒ ꯀꯣꯏꯕꯅꯦ
ꯌꯣꯡ ꯁꯥꯔꯒ ꯀꯣꯏꯌꯦ
ꯑꯣ ꯉꯔꯥꯛ ꯑꯁꯤ ꯀꯩꯌꯦ ꯎꯝ ꯎꯨꯝ ꯀꯩꯅꯣꯗ ꯎꯝ ꯍꯩ ꯀꯩ ꯍꯩꯅꯣ ꯃꯆꯥ ꯃꯆꯥ ꯍꯩꯒ꯭ꯔꯨ
ꯎꯝ
ꯍꯩꯒ꯭ꯔꯨ ꯃꯈꯣꯡ ꯀꯥꯔ ꯍꯩꯒ꯭ꯔꯨ ꯍꯦꯛꯄꯗꯅꯦ
ꯎꯝ
ꯑꯩ ꯈꯣꯒ ꯂꯣꯏ ꯁꯤꯊꯔꯦꯕ ꯅꯥꯃꯟꯗꯅ ꯀꯤꯅ ꯀꯤꯅ ꯀꯥꯕꯒꯤ
ꯑꯣ ꯀꯤ ꯀꯤꯅ ꯀꯥꯔ ꯀꯥꯔꯨꯔꯦꯔꯕ
ꯑꯥ
ꯑꯗꯨꯗꯤ ꯍꯩꯀꯨꯗꯤ ꯃꯌꯥꯝ ꯆꯥꯔꯝꯃꯅꯤ
ꯍꯩꯀꯨꯖ ꯃꯌꯥꯝ ꯄꯥꯂꯦꯕ
ꯄꯥꯜꯂꯦ
ꯎꯝ ꯑꯩ ꯏꯝꯐꯥꯟ ꯄꯨꯅꯤꯡꯕ
ꯄꯔꯑꯣ ꯑꯩ ꯆꯥꯒꯦ
ꯄꯨꯅꯤꯡꯕꯗꯨꯗ ꯑꯩꯗꯣ ꯍꯦꯛꯄ ꯀꯥꯕ
ꯅꯪ ꯍꯦꯛꯑꯒ ꯄꯣꯔꯛꯑꯣ ꯀꯩꯗꯧꯔꯒꯦ ꯑꯗꯨꯒ ꯑꯩꯒ ꯑꯩꯒ ꯊꯦꯡꯅꯕ ꯅꯨꯃꯤꯠꯇ ꯑꯩꯉꯣꯟꯗ ꯄꯤꯔꯛꯅꯕ ꯍꯩꯀꯨꯗꯣ ꯌꯥꯝ ꯄꯥꯝꯖꯩꯑꯦꯕ ꯑꯩ
ꯌꯥꯏꯅꯦ ꯑꯁ ꯌꯥꯝ ꯂꯩꯔꯤꯌꯦ ꯍꯧꯖꯤꯛ ꯍꯤꯞ ꯄ ꯉꯝꯗꯕꯩꯅꯦ ꯑꯩ ꯀꯥꯕꯗꯣ ꯉꯝꯂꯛꯇ꯭ꯔꯕ ꯍꯩꯒ꯭ꯔꯨ ꯃꯈꯣꯡꯒꯤ ꯍꯩꯒ꯭ꯔꯨ ꯃꯈꯣꯡꯗꯤ ꯆꯥꯎꯗꯦꯕ ꯆꯥꯎꯔꯗꯤ ꯀꯩꯁꯨ ꯈꯜꯂꯨꯅꯨ ꯃꯆꯥꯗ ꯅꯦꯞ ꯅꯦꯞꯅꯦꯝ ꯂꯥꯎꯔꯒ ꯂꯩꯕꯅꯤꯅ
ꯑꯣ ꯃꯆꯥꯗ ꯅꯦꯝꯃ ꯀꯩꯅꯣ ꯇꯧꯔ ꯂꯥꯏꯕꯛ ꯀꯠꯂꯒ ꯀꯥꯎ
ꯅꯠꯇꯦ ꯅꯦꯝꯗꯤꯌꯦ ꯁꯥꯡꯂꯒꯅꯦ ꯁꯨꯃꯥꯏꯅ ꯅꯣꯝꯃ ꯒ ꯂꯩꯕꯗꯣ ꯉꯁꯥꯏ ꯃꯥꯒꯤ ꯋꯦꯠꯇꯨ ꯎꯝ ꯃꯈꯣꯡꯗꯨ ꯀꯥꯕꯗ ꯀꯩꯅꯣ ꯇꯧꯕꯗꯣ ꯀꯃꯥꯏ ꯍꯥꯏꯅꯤ ꯑꯁ ꯈꯪꯗꯦꯗ
ꯑꯣ ꯏꯁꯪ ꯂꯩꯔꯤꯔꯕ
ꯀꯗꯥꯏꯗꯒꯤ ꯏꯁꯪꯅꯣ
ꯏꯁꯪ ꯂꯩꯇꯕ꯭ꯔꯣ
ꯂꯩꯇꯌꯦ ꯀꯗꯥꯏꯗꯒꯤ ꯌꯨꯝ
ꯑꯝ
ꯃꯈꯣꯡꯗꯣ ꯄꯤꯌꯦ ꯍꯥꯏꯕ ꯀꯥꯔ ꯀꯥꯟꯗ ꯗꯤꯡ ꯑ ꯁꯨꯃꯥꯏꯅ ꯎ ꯅꯣꯝꯃꯦ ꯍꯥꯏ
ꯑꯣ ꯃꯈꯣꯡ ꯅꯣꯝꯕꯕ
ꯀꯔꯤꯅꯣ ꯀꯃꯥꯏ ꯍꯥꯏꯗꯨ ꯑꯩ ꯈꯡ ꯂꯛꯇ꯭ꯔꯦ
ꯎꯃ ꯁꯨꯀꯥꯏ
ꯅꯣꯏ ꯃꯩꯇꯩꯂꯣꯟꯗꯣ ꯁꯦꯡꯅ ꯉꯥꯡꯕꯗꯣ ꯑꯩꯈꯣꯏꯗꯣ ꯌꯥꯝ ꯋꯥꯏꯑꯦ ꯍꯥꯏꯕ
ꯉꯥꯡꯕ ꯍꯩꯇ꯭ꯔꯤꯔꯕ
ꯎꯝ
ꯑꯗꯨꯕꯨꯗꯤ ꯑꯩꯅ ꯇꯥꯛꯄꯤꯌ ꯂꯣꯏꯔꯦ ꯀꯩꯗꯧꯔꯒꯦ ꯇꯥꯛꯄ ꯅꯪ ꯈꯪꯗꯕ ꯄꯣꯠꯇꯨ
ꯅꯪ ꯅꯪꯅ ꯑꯩꯅ ꯉꯥꯡꯕꯗꯣ ꯑꯔꯊꯥ ꯈꯪꯗꯅ ꯂꯩꯔꯤꯗꯨꯗꯤ
ꯑꯗꯨꯅꯦ ꯑꯗꯨ ꯑꯣꯏꯔꯁꯨ ꯑꯗꯨ ꯑꯣꯏꯔꯖꯨ ꯇꯥ ꯇꯥꯛ ꯄꯤꯔ ꯂꯣꯏꯔꯦ ꯀꯗꯧꯔꯒꯦ ꯑꯩꯅ ꯌꯥꯗ꯭ꯔꯅꯦ
ꯌꯥꯏꯌꯦ
ꯎꯝ ꯆꯥꯛꯇꯤ ꯅꯪ ꯊꯣꯡꯗꯣꯏꯔꯣ ꯀꯅꯥꯅ ꯊꯣꯡꯗꯣꯏꯅꯣ
ꯑꯩꯈꯣꯏ ꯆꯥꯛ ꯌꯦꯟꯁꯥꯡ ꯂꯣꯏꯈ꯭ꯔꯦ
ꯑꯁ ꯑꯗꯨꯗꯤ ꯐꯩꯅꯦ ꯅꯪꯒꯤ ꯐ꯭ꯔꯤꯗꯝꯗꯨ ꯐꯩꯅꯦ ꯉꯟꯅ ꯂꯣꯢꯔꯒ ꯉꯟꯅ ꯍꯧꯒꯠꯂꯒ ꯆꯥꯛ ꯌꯦꯟꯁꯥꯡꯗꯤ ꯏꯃꯥ ꯕꯕꯥꯅ ꯊꯣꯡꯉꯤꯔꯣ ꯃꯃꯥꯅ
ꯑꯩꯌꯨꯝꯗ ꯂꯩꯇꯤꯌꯦ
ꯥꯑꯣ ꯀꯥꯏꯗ ꯂꯩ
ꯑꯈꯣꯏ ꯑꯪꯀꯜꯈꯣꯏꯗ
ꯑ ꯀꯣꯏꯕ ꯆꯠꯂꯤꯔꯣ ꯀ ꯀꯩꯗꯧ ꯆꯠꯂꯤꯅꯣ
ꯅꯪ ꯅꯠꯇ꯭ꯔꯕ ꯉꯁꯥꯏꯗꯩ ꯋꯥꯔꯤ ꯁꯥꯥꯟꯅꯕꯗꯣ ꯑꯩꯒꯤ ꯑꯪꯀꯜꯗꯣ ꯂꯩꯇ꯭ꯔꯦ
ꯑꯣ ꯑꯩ ꯉꯥꯎꯔꯦꯅꯦ
ꯀꯔꯝꯕ ꯃꯤ ꯑꯣꯏꯕ ꯖꯥꯠꯂꯥ ꯑꯩꯅ ꯋꯥꯔꯤ ꯁꯥꯟꯅꯕꯗꯣ
ꯑꯣ ꯑꯩ ꯗꯨꯄ꯭ꯂꯤꯀꯦꯠ ꯑꯣꯏꯔꯝꯅꯤ
ꯈꯪꯗꯦ ꯑꯅꯤ ꯁꯨꯕ ꯖꯥꯠꯂ
ꯑꯅꯤ ꯑꯅꯤꯁꯨꯔꯝꯃꯅꯤ
ꯑꯣꯏꯔꯝꯃꯅꯤ ꯑꯣꯏꯔꯝꯃꯅꯤ
ꯅꯪꯗꯤ ꯀꯩ ꯗꯧꯗꯣꯏꯕ
ꯑꯩꯁꯦ ꯍꯣꯔꯦꯟ ꯑ ꯀꯩꯅꯣ ꯇꯧꯒꯦꯅ ꯈꯜꯂꯦ ꯑꯩꯒꯤ ꯏꯅꯥꯎꯅꯨꯄꯤ ꯑꯃꯗ ꯑꯩꯅ ꯃꯥꯁꯦ ꯏꯝꯐꯥꯜꯗ ꯂꯩꯕꯅꯦꯕ
ꯎꯝ
ꯑꯩꯈꯣꯏꯁꯦ ꯉꯁꯤꯗꯤ ꯆꯜꯂꯔꯣꯏ ꯎꯝ ꯅꯨꯃꯤꯠ ꯈꯔꯅꯤ ꯂꯩꯈꯤꯅꯤꯕ ꯎꯌꯦꯟ ꯌꯥꯝ ꯆꯥꯅꯤꯡꯕ
ꯎꯏꯌꯦꯟ
ꯎꯝ
ꯍꯥꯎꯕꯅꯦ ꯎꯌꯦꯟꯗꯨ
ꯑꯗꯨꯒꯤ ꯑꯩ ꯑꯪꯀꯜ ꯈꯣꯢ ꯌꯨꯝꯗꯣ ꯑꯥ ꯆꯤꯡꯒ ꯆꯞ ꯃꯥꯟꯅꯔꯦꯕꯀꯣ ꯑꯗꯨꯗꯣ ꯎꯌꯦꯟꯗꯣ ꯉꯥꯏꯍꯥꯛꯇꯪ ꯊꯤꯔꯨꯁꯦ ꯑꯩꯅ ꯍꯥꯏꯕ ꯑꯩꯈꯣꯏ ꯏꯅꯥꯎꯅꯨꯄꯤꯅꯁꯨ ꯊꯤꯔꯨꯁꯦ ꯏꯆꯦ ꯌꯥꯝ ꯆꯥꯅꯤꯡꯉꯦꯕ
ꯑꯣ ꯑꯗꯨꯗꯤ ꯅꯪꯁꯦ ꯏꯆꯦ ꯑꯣꯏꯔꯝꯗꯧ ꯃꯥꯜꯂꯦ ꯑꯩꯒꯤ ꯏꯆꯦꯇꯣꯟ ꯅꯠꯇ꯭ꯔꯒ ꯅꯠꯇ꯭ꯔꯒ ꯂꯦꯡꯒꯥ ꯑꯣꯏꯔꯝꯕ ꯑꯃ
ꯈꯪꯗꯦ ꯍꯥꯏ ꯔꯣꯅꯦ ꯅꯪꯒꯤ
ꯎꯝ
ꯍꯥꯏꯔꯛꯑꯣꯅꯦ
ꯀꯩ ꯍꯥꯏꯔꯛꯑꯣ ꯍꯥꯏꯅꯣ
ꯅꯪꯒꯤꯗꯣ
ꯑꯩꯒꯤ ꯍꯥꯏꯗꯤ
ꯅꯪꯒꯤ ꯆꯍꯤꯗꯣ
ꯆꯍꯤꯗꯤ ꯍꯟꯗꯛ ꯀꯨꯟꯃꯔꯤ
ꯑꯁ ꯊꯤ ꯑꯍꯥ ꯑꯍꯥ ꯑꯩ ꯊꯤꯔꯒꯔ ꯑꯍꯥ ꯍꯥ ꯍꯥ
ꯀꯩꯕ ꯅꯪꯒꯤ ꯊꯤꯔꯒ ꯍꯥꯏꯔꯛꯀꯦ ꯍꯥꯏꯔꯣ
ꯎꯝ ꯃꯉꯥ
ꯇ꯭ꯋꯦꯟꯇꯤ ꯐꯥꯏꯚ
ꯃꯉꯥ ꯍꯜꯂꯦ
ꯅꯪꯅ
ꯑꯥ
ꯑꯁ
ꯑꯩꯅ
ꯀꯁꯨ ꯀꯥꯏꯗꯦꯗ ꯍꯜꯂꯁꯨ
ꯑꯦ ꯀꯔꯤꯅꯣ ꯀꯔꯤꯌꯥꯗ ꯐꯣꯟ ꯇꯧꯕꯁꯦ ꯑꯣꯁ ꯍꯥ ꯍꯥ ꯍꯥ
ꯍꯥꯏꯠ ꯅꯪꯪ ꯏꯕꯦꯝꯃ ꯅꯪ
ꯑꯁꯤꯗ ꯐꯣꯟ ꯇꯧꯕꯁꯦ ꯆꯍꯤ ꯌꯥꯝꯃꯗꯤ ꯍꯤ ꯍꯤ ꯍꯤ ꯌꯥꯗꯕ꯭ꯔꯕ ꯑꯉꯥꯡ ꯅꯣꯝꯕ
ꯍꯥ
ꯆꯍꯤ ꯌꯥꯝꯃꯗꯤ ꯉꯥꯡꯅꯕ ꯌꯥꯗꯕ꯭ꯔꯕ
ꯉꯥꯡꯕ ꯌꯥꯗꯦ ꯅꯪꯅ ꯍꯥꯏꯔꯤꯕ ꯃꯌꯥꯝꯁꯦ ꯒ꯭ꯌꯥꯟ ꯇꯥ
ꯎꯝ
ꯎꯝ ꯊꯝꯃꯣ ꯑꯗꯨꯗꯩ ꯇꯨꯃꯤꯟ ꯂꯩꯔꯣ ꯑꯩ ꯀꯣꯟꯅ ꯍꯥꯏꯔꯒꯦ ꯍꯣꯔꯦꯟ ꯍꯥꯏꯔꯒꯦ ꯍꯣꯔꯦꯟ ꯍꯣꯔꯦ ꯟꯡꯒꯤꯗꯨꯗ ꯍꯥꯏꯔꯒꯦ ꯌꯥꯔꯦ
ꯑꯩ ꯉꯁꯤ ꯅꯨꯃꯤꯠꯁꯦ ꯑꯩꯁꯨꯨ ꯉꯟꯇꯥꯅ ꯍꯧꯒꯠꯂꯒ ꯐꯣꯟ ꯇꯧꯃꯟꯕꯩ ꯇꯧꯃꯟꯕꯩꯔꯥ ꯈꯪꯗꯦ ꯁꯦꯔꯥꯟ ꯇꯨꯔꯥꯟ ꯄꯪꯉꯥꯡ ꯎꯝ
ꯉꯥꯡꯉꯦ ꯅꯪ ꯑꯩꯒ ꯎꯅꯕ ꯑꯩꯒ ꯊꯦꯡꯅꯔꯕꯒꯤꯔꯥ ꯈꯪꯗꯦ ꯅꯪ ꯁꯦꯔꯥꯟ ꯇꯨꯔꯥꯟ ꯋꯥ ꯉꯥꯡꯉꯦ ꯑꯗꯨꯗꯤ ꯏꯆꯦ ꯀꯧ ꯇꯥꯕꯅꯤꯅꯦ
ꯀꯧꯋꯣ ꯏꯆꯦ ꯍꯥꯏꯅ
ꯅꯠꯇꯦ
ꯍꯤ ꯍꯤ ꯍꯤ
ꯅꯪꯗꯤ ꯈꯪꯅꯕ ꯂꯩꯕ꯭ꯔꯥ
ꯀꯥꯏꯗꯒꯤꯅꯣꯗ ꯐꯔꯤꯇꯝꯅ ꯂꯩꯔꯤꯅꯤ
ꯅꯩꯔꯝꯗꯩ ꯃꯥꯜꯂꯤꯗ
ꯑꯁ ꯀꯗꯥꯏꯗꯒꯤꯅꯣ ꯌꯥꯝ ꯅꯨꯡꯉꯥꯏꯅ ꯄꯤꯁ ꯇꯥꯅ ꯍꯤꯡꯉꯤ
ꯂꯩꯇꯕ꯭ꯔꯣ ꯍꯥꯏꯁꯦ
ꯎꯝ
ꯑꯗꯨꯗꯤ ꯄꯤꯁ ꯇꯥꯔꯗꯤ ꯑꯩꯒꯤ ꯑꯩ ꯑꯩꯅ ꯈꯪꯅꯥꯁꯜꯂꯂꯣꯏꯔꯦ ꯀꯩꯗꯧꯔꯒꯦ ꯄꯤꯁ ꯇꯥꯍꯜꯂꯔꯣꯏꯒꯦ
ꯑꯁ ꯂꯣꯏꯔꯦ
ꯂꯣꯏꯔꯦ ꯅꯠꯇꯦ
ꯑꯩ ꯑꯩꯒꯤ ꯑꯩꯁꯦ ꯍꯥꯅꯨꯕ ꯊꯤꯕꯅꯦꯕ
ꯑꯦ ꯍꯅꯨꯕ ꯑꯉꯥꯡ ꯑꯉꯥꯡ ꯑꯣꯏꯔꯁꯨ ꯀꯩꯁꯨ ꯀꯥꯏꯗꯦ ꯀꯩꯅꯣ ꯑꯉꯥꯡꯅ ꯍꯦꯟꯅ ꯐꯠꯇ꯭ꯔꯣ ꯅꯪ ꯂꯨꯅ ꯇꯧꯒꯗꯣꯏꯅꯦ ꯑꯉꯥꯡꯅ
ꯏꯁ ꯀꯗꯥꯏꯗꯒꯤꯅꯣ
ꯑꯉꯥꯡ ꯑꯉꯥꯡ ꯑꯉꯥꯡꯅ ꯇꯧꯗꯣꯏꯅꯦ ꯑꯩꯗꯤ ꯑꯩꯗꯤ ꯂꯨꯅ ꯌꯥꯝ ꯇꯧꯒꯜꯂꯦ
ꯃꯤ ꯈꯪꯗꯦ ꯀꯩ ꯒꯤꯅꯣ ꯈꯪꯗꯦ ꯑꯁꯤꯗ ꯑꯣꯏꯒꯦꯔꯥ ꯑꯃꯗ ꯑꯣꯏꯒꯦꯔꯥ ꯊꯦꯡꯅꯕꯁꯨ ꯊꯦꯡꯅꯕ ꯈꯨꯗꯤꯡ ꯑꯉꯥꯡ ꯉꯛꯇ ꯊꯦꯡꯅꯩ
ꯑꯗꯨꯗ ꯑꯉꯥꯡ ꯊꯦꯡꯅꯩ ꯑꯗꯨ ꯑꯉꯥꯡ ꯊꯦꯡꯅꯕꯁꯦ ꯐꯔꯤꯅꯤ ꯅꯠꯇ꯭ꯔꯥ
ꯐꯠꯇꯦ
ꯏꯁ ꯅꯪ ꯍꯌꯦꯡ ꯍꯌꯦꯡꯋꯥꯏ ꯂꯨꯅ ꯇꯧꯗꯣꯏꯁꯤꯗꯤ ꯑꯉꯥꯡꯗꯤ ꯂꯨꯅ ꯇꯧꯒꯟꯕꯅꯦ ꯑꯍꯟꯗꯤ ꯅꯪꯉꯣꯟꯗ ꯍꯥꯏꯗꯤ ꯆꯍꯤꯗꯣ
ꯌꯥꯔꯦ ꯑꯩꯉꯣꯟꯗ ꯑꯩꯉꯣꯟꯗ ꯅꯤꯉꯥꯏ ꯇꯧꯒꯗꯧꯕ ꯃꯤꯁꯨ
ꯀꯩꯕ
ꯑꯩꯉꯣꯟꯗ ꯅꯤꯉꯥꯏ ꯇꯧꯒꯗꯧꯕ ꯃꯤ ꯉꯥꯛꯇꯅꯦꯕ
ꯑꯩꯗꯤ ꯅꯤꯡꯉꯥꯏ ꯇꯧꯔꯣꯌꯦ ꯅꯪꯅ ꯇꯧꯔꯛꯇꯣꯏꯅ ꯉꯥꯏꯔꯦ ꯅꯤꯡꯉꯥꯏꯗꯤ
ꯑꯁ
ꯑꯩꯈꯣꯏꯗꯤ ꯅꯤꯡꯉꯥꯏ ꯇꯧꯕ ꯍꯩꯇꯦ
ꯍꯩꯔꯝꯅꯤꯗꯥ
ꯍꯩꯇꯤꯌꯦ
ꯍꯩꯔꯝꯅꯤꯌꯦ
ꯅꯨꯡꯉꯥꯏ ꯇꯧꯗꯤꯌꯦ ꯑꯈꯣꯏꯗꯤ ꯑꯗꯨꯅꯤ ꯑꯩꯅ ꯍꯥꯏꯁꯦ
ꯑꯩꯁꯦ ꯃꯔꯣꯟ ꯌꯥꯝ ꯈꯣꯏꯕ꯭ꯔ
ꯌꯥꯝ ꯄꯥꯛ ꯈꯣꯏꯗꯦ ꯈꯤꯇꯪꯕꯨꯗꯤ ꯈꯣꯏ ꯑꯗꫭꯏꯖꯨ ꯃꯧ ꯑꯣꯏꯔꯗꯤ ꯑꯃꯨꯛ ꯍꯟꯅꯖꯨ ꯈꯣꯏꯔꯔꯣꯏ
ꯑꯩꯁꯦ ꯁꯨꯄꯩ ꯍꯩꯒꯗꯧꯕ ꯃꯥꯟꯗ꯭ꯔꯦ ꯃꯥꯟꯗ꯭ꯔꯦ ꯍꯥꯏꯗꯤ ꯑꯩ ꯑꯩꯅ ꯏꯝꯐꯥꯜꯗ ꯂꯩꯔꯛꯄꯁꯦ
ꯆꯍꯤ ꯀꯩꯅꯣ ꯐꯥꯔꯦꯕ ꯆꯍꯤ ꯃꯉꯥ ꯇꯔꯨꯛꯇꯤ ꯐꯥꯔꯅꯤ ꯑꯗꯨꯒ ꯏꯅꯦ ꯑꯃ ꯂꯩꯌꯦ ꯈꯣꯏ ꯌꯨꯝ ꯕꯔꯥ ꯅꯨꯄꯤꯗꯣ ꯍꯨꯖꯤꯛꯄꯨꯗꯤ ꯈꯣꯏ ꯂꯩꯃꯤꯟꯅꯗ꯭ꯔꯦꯗꯅ
ꯑꯥ
ꯃꯥꯒꯤ ꯑꯗꯨꯝ ꯂꯣꯏꯅꯔꯒ ꯂꯩꯕꯅꯦ ꯑꯗꯨ ꯁꯨꯍꯩ ꯍꯩꯇꯦ ꯀꯔꯤꯒꯤꯅꯣ
ꯑꯗꯨꯗꯣ ꯅꯪ ꯂꯣꯏꯅꯕ ꯍꯩꯇ꯭ꯔꯤꯗꯣ ꯑꯇꯩ ꯅꯠꯇꯦꯕ ꯅꯪꯅ ꯍꯧꯖꯤꯛ ꯀꯩꯅꯣꯝ ꯂꯩꯇꯦꯗꯅ ꯂꯣꯏꯅꯕ ꯍꯩꯕ ꯃꯤ ꯑꯃ ꯆꯪꯉꯦꯕ ꯑ ꯂꯣꯏꯅꯕ ꯍꯩꯕ ꯃꯤꯗꯣ ꯑꯩ ꯂꯩꯔꯦꯕ ꯑꯩꯅ ꯂꯣꯏꯅ ꯑꯗ ꯅꯪ ꯍꯩ ꯍꯩ ꯍꯩꯔꯅꯤ
ꯅꯪ ꯑꯩꯅ ꯉꯥꯡꯕꯗꯣ ꯑꯥꯔꯊ ꯈꯪꯗ꯭ꯔꯦ
ꯈꯪꯉꯦ ꯑꯗꯨꯗꯣ ꯅꯪ ꯂꯣꯏꯅꯕ ꯍꯩꯇꯦꯗꯣ ꯑꯩꯅ ꯂꯣꯏꯅ ꯂꯣꯏꯅꯔꯑꯀꯥꯟꯗꯗꯤ ꯅꯪ ꯍꯩꯔꯛꯑꯅꯤ ꯍꯥꯏꯕꯅꯤ
ꯃꯣꯏꯁꯨꯅꯦ ꯃꯣꯏꯁꯨ ꯋꯥ ꯉꯥꯡꯕ ꯀꯥꯟꯗ ꯑꯩꯒꯤꯗ ꯑꯣꯏꯅ ꯑꯗꯨꯝ ꯈꯣꯏꯔꯒ ꯆꯠꯂꯦꯕ ꯃꯣꯏꯅ ꯑꯗꯨꯗꯤ ꯀꯝꯃꯥꯏꯅ ꯍꯩꯒꯦꯔ
ꯍꯩꯅꯤ ꯀꯩꯅꯣ ꯑꯗꯨ ꯅꯣꯏ ꯂꯣꯟ ꯅꯣꯏ ꯂꯣꯟꯖꯨ ꯇꯥꯛꯄꯤꯔꯒ ꯑꯩꯉꯣꯟꯗ ꯇꯥꯛꯄꯤꯔꯗꯤ ꯆꯞ ꯆꯥꯅ ꯍꯩꯔꯅꯤ ꯑꯗꯨꯗꯤ ꯆꯛ ꯀꯟꯇ꯭ꯔꯥꯁ ꯆꯠꯂꯦꯗꯅ
ꯃꯥꯅꯦ ꯃꯥꯅꯦ
ꯑꯗꯨꯅꯦ
ꯑꯈꯣꯏ ꯂꯣꯟꯗꯤ ꯅꯪ ꯂꯨꯏꯗ ꯍꯩꯒꯗꯧ ꯃꯥꯟ ꯍꯩꯒꯦꯔ
ꯍꯩꯅꯤ ꯅꯪꯅ ꯇꯥꯛꯄꯤꯔꯗꯤ ꯀꯩꯗꯧꯕꯩ ꯍꯩꯔꯣꯏꯗꯣꯏꯅꯣ ꯂꯣꯟꯗꯤ ꯇꯝꯃ ꯇꯝꯃ ꯍꯩꯒꯗꯞꯅꯦ ꯎꯝ
ꯑꯁ ꯑꯁꯤꯗꯗꯤ ꯇꯝꯕ ꯌꯥꯔꯣꯏꯅꯦꯀꯣ
ꯌꯥꯔꯣꯏ ꯀꯣꯟꯅ ꯅꯣꯏ ꯀꯣꯟꯅ ꯇꯥꯕ꯭ꯔꯣ
ꯇꯥꯏ
ꯀꯩꯗꯧꯔꯤꯒꯦ
ꯐꯝꯃꯤ